ꯑꯥ ꯍꯜꯂꯣ
ꯇꯥꯌꯦ
ꯇꯥꯕ꯭ꯔꯣ ꯑꯁ ꯅꯪꯒꯤ ꯀꯔꯤꯅꯣ ꯅꯪꯒꯤ ꯕ꯭ꯂꯨꯝꯗꯣ
ꯀꯩꯗꯩꯔꯒꯦ
ꯀꯩꯗꯧꯕꯩꯔꯣ
ꯇꯥꯗꯕ꯭ꯔꯣ
ꯐꯖꯅ ꯇꯥꯗꯦꯕꯣ ꯀꯩꯗꯧꯔꯤꯅꯣ ꯅꯪꯗꯤ
ꯐꯝꯃꯤꯅꯦ ꯆꯥꯛ ꯊꯣꯡꯕ ꯅꯣꯏꯗꯣ
ꯅꯪꯒꯤ ꯕꯣꯂꯨꯝ ꯌꯥꯗ꯭ꯔꯦ ꯇꯥꯗꯦ
ꯑꯣ ꯀꯩꯒꯤ ꯇꯥꯗꯕ꯭ꯔꯣ
ꯆꯥꯛ ꯏꯟꯖꯥꯡ ꯊꯣꯡꯈ꯭ꯔꯕ꯭ꯔꯣ
ꯅꯪꯗꯤ ꯅꯪꯗꯤ
ꯑꯩꯗꯤ ꯍꯧꯖꯤꯛ ꯏꯟꯁꯥꯡ ꯊꯣꯔꯛ ꯉꯩ
ꯀꯩ ꯖꯥꯡꯅꯣ
ꯑꯂꯨꯒ ꯃꯤꯛꯁꯅꯦ ꯈꯃꯦꯟꯒ ꯈꯥꯃꯦꯟ ꯑꯈꯥꯕꯒ ꯀꯩꯀꯩꯅꯣ
ꯌꯥꯝꯗꯕꯩꯒꯤ ꯈꯤꯇꯪ ꯈꯤꯇꯪ ꯍꯥꯞꯄꯦ
ꯉꯁꯤ ꯀꯥꯏ ꯆꯠꯄ꯭ꯔꯣ ꯑꯁ ꯃꯥꯏꯔꯦꯟ ꯊꯣꯡꯉꯦ ꯃꯥꯏꯔꯦꯟ
ꯉꯁꯤꯁꯦ ꯊꯕꯛ ꯑꯃ ꯆꯠꯂꯦ
ꯅꯨꯉꯥꯏꯕ꯭ꯔꯣ ꯅꯪꯒꯤ ꯊꯕꯛꯇꯣ
ꯅꯨꯡꯉꯥꯏꯗꯦꯗ
ꯋꯥꯕ꯭ꯔꯣ
ꯋꯥ ꯈꯪꯗꯦ ꯉꯁꯤ ꯉꯁꯤꯒꯤꯁꯦ
ꯑꯉꯥꯡꯗꯣ ꯆꯥꯎꯔꯕ ꯀꯃꯥꯏꯅ ꯇꯧꯒꯦ
ꯍꯥꯥ
ꯑꯉꯥꯡꯗꯣ ꯆꯥꯎꯕ꯭ꯔꯣ
ꯑꯉꯥꯡꯗꯣ ꯍꯣꯏ ꯆꯥꯎ ꯀꯂꯁ ꯀꯦ ꯖꯤ ꯀꯥꯔꯝꯒꯅꯤ ꯃꯥ
ꯁꯥꯕꯅ ꯁꯥꯕꯅ ꯑꯩ ꯉꯝꯗ꯭ꯔꯦ
ꯑꯩꯈꯣꯏꯁꯨ ꯁꯥꯔꯒ ꯑꯁ ꯌꯥꯝ ꯁꯥꯏꯌꯦ ꯑꯞꯢꯁꯇ꯭ꯔꯗ ꯑꯣꯏꯕꯒꯤ ꯑꯩꯈꯣꯏꯗꯤ ꯅꯣꯏꯒꯤꯗꯤ ꯈꯔ ꯏꯪꯉꯝꯒꯅꯤ
ꯀꯥꯏꯗꯩꯅꯣꯗ ꯑꯩꯁꯨ ꯃꯊꯥꯛꯇ ꯀꯥꯔ ꯂꯩꯕꯅꯦ ꯁꯥꯕꯅ ꯎꯝ ꯊꯣꯡꯕ ꯂꯣꯏꯔꯕꯣ
ꯆꯥꯛ ꯏꯟꯁꯥꯡ ꯊꯣꯡꯗ꯭ꯔꯤꯕ꯭ꯔꯣꯅꯦ
ꯅꯪ ꯊꯣꯡꯕ ꯂꯣꯏꯔꯕꯣ ꯍꯥꯏꯕ
ꯏꯟꯁꯥꯡ ꯊꯣꯡꯔ ꯂꯩ ꯂꯣꯢꯒꯗꯣꯔꯦ ꯍꯨꯝ ꯍꯨꯝ ꯈꯔ ꯂꯔꯗꯤ ꯂꯣꯢꯔꯅꯤ ꯍꯤ ꯍꯤ ꯑꯁ ꯉꯥꯁꯤꯁꯨ ꯆꯥꯛꯂꯝꯃꯟꯕꯒꯤ
ꯄꯨꯨꯡ ꯀꯌꯥ ꯍꯂꯛ ꯉꯟꯅꯥ
ꯑ ꯐꯥꯏꯚ ꯈꯔ ꯍꯜꯂꯒ
ꯑꯥ
ꯆꯥꯛ ꯂꯥꯃꯟꯕꯒꯤ ꯀꯣ ꯑꯩꯗꯣ ꯉꯁꯤ ꯁꯤꯁꯦ ꯍꯧꯖꯤꯛ ꯏꯔꯨꯕ ꯂꯣꯏꯔꯒ ꯑꯗꯨꯒ ꯆꯥꯛ ꯈꯔ ꯂꯩꯕꯒꯤ ꯆꯥꯛ ꯈꯤꯇꯪ ꯆꯥꯔꯒ ꯂꯩꯌꯦꯒ
ꯀꯩꯁꯨ ꯄꯤꯗꯕ꯭ꯔꯥ ꯃꯣꯏ ꯆꯥꯅꯤꯉꯥꯏ
ꯑꯗꯨ ꯎꯝ ꯉꯁꯤꯅ ꯀꯩꯅꯣ ꯑꯍꯥꯟꯕ ꯑꯣꯏꯕꯒꯤ ꯑꯦ ꯍꯥ ꯃꯤ ꯑꯅꯤ ꯈꯛꯇꯅꯦ ꯃꯤ ꯑꯅꯤ ꯑꯧ
ꯃꯃꯥꯅ ꯃꯄꯥꯥꯟꯗ
ꯑꯥ ꯃꯃꯥꯅ ꯃꯥꯒꯤ ꯏꯃꯥꯗꯣ ꯒꯨꯍꯥꯇꯤꯗ ꯀꯩꯅꯣ ꯇꯧꯕ
ꯀꯔꯝꯀꯥꯟ ꯍꯟꯂꯛ ꯇꯣꯢꯕ ꯑꯃꯨꯛ
ꯒꯨꯍꯥꯇꯤꯗ ꯂꯩꯕꯒꯤ ꯑꯁ ꯑꯉꯥꯡ ꯁꯦꯅꯕ ꯍꯩꯇꯦ ꯑꯩꯗꯤ
ꯀꯔꯝ ꯀꯟ ꯍꯜꯂꯛ ꯇꯣꯏꯅꯣ
ꯈꯪꯗꯦ
ꯎꯝ ꯍꯌꯦꯡ ꯄꯨꯡ ꯀꯌꯥ ꯆꯠꯇꯣꯏꯕ ꯑꯃꯨꯛ
ꯍꯥꯌꯦꯡꯁꯦ ꯐꯥꯏꯚ ꯊꯥꯔꯇꯤ ꯍꯦꯜꯂꯒ ꯆꯠꯀꯦꯔꯥ ꯈꯪꯗꯦ
ꯐꯥꯏꯚ ꯊꯥꯔꯇꯤ ꯇꯨ
ꯑꯦ ꯁꯤꯛꯁ ꯊꯥꯔꯇꯤ ꯍꯥꯏꯕ ꯁꯤꯛꯁ ꯊꯥꯔꯇꯤ ꯁꯤꯛꯁ ꯊꯥꯔꯇꯤ ꯇꯨ ꯃꯣꯏꯗꯣ ꯉꯥꯟꯅꯂꯥꯛꯑꯗꯤ ꯉꯥꯟꯅ ꯆꯠꯂꯦ ꯑꯗꯨꯅꯤ ꯅꯪꯗꯤ ꯈꯨꯟꯗ ꯆꯠꯅꯤꯡꯗ꯭ꯔꯣꯅꯦ
ꯎꯄꯥꯏ ꯂꯩꯇꯦꯗꯅ ꯆꯅꯤ ꯑꯁꯨ
ꯁꯤꯔꯣ
ꯁꯤꯅꯕ
ꯍꯥ ꯍꯥ ꯍꯥ ꯑꯥ
ꯒꯔꯤꯒ ꯂꯨꯠ ꯇꯧꯗꯨꯅ
ꯑꯍꯥ ꯆꯠꯂꯒ ꯈꯔ ꯏꯔꯥꯡ ꯇꯧ ꯇꯧꯔꯨꯁꯤ
ꯍꯩꯩ ꯍ ꯈꯨꯟꯗꯁꯨ ꯃꯊꯥ ꯌꯥꯝ ꯁꯥꯔꯝꯃꯅꯤ ꯈꯨꯟꯗ ꯂꯩꯕ ꯃꯤꯁꯤꯡꯁꯨ
ꯎꯝ
ꯇꯨꯝꯐꯝ ꯆꯥꯐꯝ ꯈꯪꯉꯝꯃꯔꯣꯏ ꯑꯩꯈꯣꯏꯅ ꯈꯔ ꯅꯨꯡꯉꯥꯏ
ꯍꯥꯥ
ꯑꯩꯈꯣꯏꯅ ꯈꯔ ꯁꯦꯞ ꯑꯣꯏꯌꯦꯕ
ꯁꯦꯡꯕ ꯌꯨꯝꯗ ꯂꯩꯕꯁꯤꯡꯗꯤ ꯄꯥꯈꯠꯂꯒ ꯂꯩꯔꯝꯅꯤ
ꯇꯨꯝꯕꯁꯨ ꯅꯨꯡꯗꯥꯡꯗꯍꯥ
ꯑꯗꯨ ꯀꯔꯤꯒꯤ ꯎꯄꯥꯏ ꯂꯩ
ꯅꯣꯏ ꯗꯥꯥꯁꯨ ꯌꯥꯎꯕ ꯅꯠꯇ꯭ꯔꯣ ꯂꯣꯇ꯭ꯔꯤ ꯇꯧꯕꯗ ꯎꯝ ꯇꯥꯕ꯭ꯔꯣ
ꯑꯥꯎ
ꯅꯣꯏꯗꯥꯁꯨ ꯌꯥꯎꯕ ꯅꯠꯇ꯭ꯔꯣ ꯅꯪ ꯂꯨꯇ꯭ꯔꯤ ꯈꯨꯟꯕꯗ
ꯍꯟꯗꯛꯇꯨ ꯌꯥꯎꯕꯅꯦ ꯑꯗꯨ ꯃꯥ ꯀꯩꯅꯣ ꯊꯕꯛ ꯑꯃꯥ ꯂꯩꯕꯒꯤ ꯆꯠꯇꯕ
ꯅꯦꯛꯁꯇ ꯃꯨꯛ ꯆꯠꯇꯣꯏꯕ
ꯅꯦꯛꯁ ꯇ ꯆꯠꯀꯗꯧ ꯃꯥꯂꯦ ꯃꯤꯂꯣꯏꯅ ꯆꯠꯀꯅꯤ ꯍꯥꯏꯌꯦ
ꯎꯝ ꯏꯁ ꯅꯨꯡꯁꯤꯌꯦꯗ ꯎꯝ
ꯌꯥꯎꯕ꯭ꯔꯥ ꯂ ꯌꯥꯎꯗꯕ꯭ꯔꯥ ꯃꯤ ꯂꯣꯏꯅ ꯆꯠꯀꯅꯤ ꯍꯥꯏꯌꯦ
ꯎꯝ
ꯆꯠꯄ ꯆꯠꯄ ꯈꯨꯜ ꯑꯥ ꯆꯠꯄ ꯈꯛꯇ ꯑꯗꯨꯝ ꯆꯠꯂꯗꯤꯀꯣ ꯋꯥ ꯊꯣꯛ ꯀꯅꯤ ꯑꯗꯨꯒꯤ
ꯎꯝ ꯑꯗꯨꯅ ꯐꯔꯦꯗ ꯍꯥꯏꯗꯤ ꯃꯤ ꯈꯟꯗꯕꯅꯅꯦ ꯋꯥ ꯂꯩꯇ꯭ꯔꯦꯗꯅ
ꯁꯤꯕ ꯈꯇ ꯁꯤ
ꯎꯝ ꯍꯝ
ꯊꯦꯡꯈ꯭ꯔꯦ ꯆꯥꯛ ꯏꯟꯁꯥꯡ ꯊꯣꯡꯉꯒ ꯉꯟꯅ ꯆꯥꯔꯒ ꯇꯨꯝꯈ꯭ꯔꯣ
ꯏꯃꯥꯏ ꯁꯤꯗꯗꯤ ꯍꯧꯕꯗ ꯉꯥꯏꯔꯤꯅꯤ ꯀꯩꯅꯣ
ꯅꯣꯏ ꯗꯗꯥ ꯈꯣꯏꯗꯤ ꯂꯩꯔꯤꯅꯣ
ꯂꯩꯔꯤ
ꯎꯝ ꯑꯍꯨꯝ ꯃꯤ ꯑꯍꯨꯝ ꯀꯣ
ꯂꯩꯔꯤꯅꯤꯅꯦ ꯍꯌꯦꯡ ꯃꯣꯏ ꯕꯤ ꯚꯤ ꯑꯦꯁꯇꯣ ꯑꯩꯈꯣꯏ ꯈꯨꯟꯗ ꯕꯤ ꯚꯤ ꯑꯦꯁ ꯂꯩꯕꯗꯣ
ꯎꯝ
ꯑꯗꯣ ꯀꯦꯟꯁꯦꯜ ꯇꯧꯔꯅꯤ ꯍꯥꯏꯕꯅꯤ ꯃꯣꯏꯁꯨ ꯂꯥꯛꯄ ꯌꯥꯗꯕꯩ ꯑꯁꯦꯡꯕꯗꯤ ꯗꯦꯠ ꯇꯦꯟ ꯑ ꯗꯦꯠ ꯇꯦꯟꯗ ꯃꯣꯏ ꯎ ꯢꯌ꯭ꯨꯅꯤꯐꯣꯝꯗꯣ
ꯎꯝ
ꯑꯣꯔꯗꯔ ꯇꯧꯕꯗꯣ ꯂꯥꯛꯑꯅꯤ ꯍꯥꯏꯌꯦꯕ
ꯑꯣ ꯑꯣ
ꯎꯄꯥꯏ ꯂꯩꯇꯦ ꯑꯗꯨꯕꯨ ꯀꯦꯟꯁꯦꯜꯗꯤ ꯑꯣꯏꯔꯅꯤ
ꯎꯝ
ꯅꯣꯏꯑꯅꯤ ꯈꯇꯪꯔꯣ
ꯍꯧꯖꯤꯛꯁꯦ ꯎꯝ ꯈꯣꯢꯅꯤ ꯈꯛꯇ ꯂꯩ
ꯃꯥꯗꯤ ꯀꯩꯗꯧꯔꯤꯕ
ꯗꯥꯗꯥꯁꯨ ꯂꯥꯛꯈ꯭ꯔꯦ
ꯑꯃꯗꯤ ꯀꯩꯗꯧꯔꯤꯕꯣ
ꯍꯥꯥ
ꯑꯃꯗꯤ ꯀꯩꯗꯧꯔꯤꯕ
ꯇꯨꯃꯤꯟꯅ ꯐꯝꯔꯒ ꯂꯩꯌꯦ ꯐꯣꯟ ꯃꯦꯠꯂꯒ
ꯍꯌꯦꯡ ꯊꯕꯛ ꯆꯠꯅꯤꯡꯉꯦ ꯇꯜꯂꯦꯍꯦ
ꯢꯁ ꯉꯁꯤ ꯆꯠꯂꯕꯅꯤꯅ ꯈꯔ ꯅꯨꯡꯉꯥꯏꯔꯝꯒꯅꯤ
ꯑꯁ ꯀꯗꯥꯢ ꯉꯁꯤ ꯅꯨꯃꯤꯠꯁꯤꯗꯤ ꯗꯥꯎ ꯌꯥꯗꯦꯍꯦ
ꯃꯟꯗꯦ ꯑꯣꯏꯕꯒꯤꯅꯦ ꯃꯄꯨꯅ
ꯑꯥ ꯏꯃꯥꯟꯅꯕꯤꯗ ꯏꯃꯥꯟꯅꯕꯤꯗꯣ ꯃꯣꯔꯅꯤꯡꯗ ꯏꯃꯥꯟꯅꯕꯤ ꯑꯃꯗꯣ ꯁꯨ ꯑꯣꯏꯔꯝꯃꯦꯕꯀꯣ ꯔꯦꯀꯣꯔꯠ ꯄꯥꯏꯕꯗꯣ ꯁꯣꯏꯔꯦ ꯀꯧꯁꯤꯜꯂꯦ ꯑꯗ ꯂꯣꯏ ꯁꯤꯟꯗꯣꯛꯑꯦ ꯑꯗꯨꯒ ꯑꯃꯨꯛ ꯆꯪꯉꯦ ꯑꯃꯨꯛ ꯃꯤ ꯑꯃ ꯃꯨꯛ ꯀꯧꯔꯛꯑꯦ
ꯑ
ꯑꯗꯨꯒ ꯏꯃꯥꯟ ꯅꯪ ꯀ꯭ꯂꯥꯁ ꯀꯌꯥꯅꯣ ꯃꯄꯨꯗꯨꯅ ꯆꯠ ꯇꯨꯋꯦꯜꯕꯅꯦ ꯀꯥꯏ ꯍꯥꯏꯌꯦꯕꯀꯣ ꯑꯁ ꯖꯥꯠ ꯖꯥꯠꯅꯦ ꯐꯖꯟꯗꯤ ꯆꯥꯢꯍꯦ
ꯉꯁꯤꯒꯇ ꯑꯣꯏꯔꯝꯅꯤ ꯍꯌꯦꯡ ꯑꯣꯏꯔꯗꯤ ꯂꯣꯏꯅ ꯀꯥꯎꯔꯅꯤꯗ
ꯑꯩꯁ ꯈꯪꯗꯦ ꯍꯣꯏ ꯃꯄꯨꯗꯤ ꯏꯃꯥ ꯃꯩ ꯃꯨꯠꯈ꯭ꯔꯦ
ꯀꯩꯅꯣ ꯍꯣꯏꯗꯤ ꯃꯨꯠꯇꯦ ꯍꯧꯖꯤꯛ ꯀꯔꯤꯒꯤꯅꯣ ꯃꯩ ꯃꯨꯠꯄꯗꯣ
ꯈꯪꯗꯦꯅ
ꯑꯩꯈꯣꯏꯒꯤ ꯍꯤꯟꯖꯥꯡꯁꯦ ꯍꯥꯎꯒꯦꯔꯥ ꯍꯥꯎꯔꯦꯢꯔ ꯈꯪꯗꯦꯀꯣ ꯄꯨꯡꯊꯣꯡ ꯊꯣꯡꯂꯦ
ꯍꯤꯟꯖꯥꯡ ꯆꯥꯅꯤꯡꯉꯥꯏꯁꯨ ꯂꯩꯇ꯭ꯔꯦ ꯄꯩꯁꯥꯁꯨ ꯂꯩꯇꯦ
ꯆꯦꯡꯁꯨ ꯂꯩꯇꯔꯦ ꯄꯩꯁꯥꯁꯨ ꯗꯔꯀꯥꯔ ꯑꯁ ꯑꯁ ꯍꯦꯛ ꯐꯪꯕ ꯍꯦꯛ ꯆꯠꯈꯤꯕ ꯋꯥꯅꯤꯗ ꯅꯨ ꯃꯤ ꯐꯜ ꯂꯦꯞ ꯉꯝꯗꯦ ꯍꯥꯏꯕ
ꯆꯦꯡꯗꯤ ꯅꯍꯥꯟ ꯀꯩꯅꯣꯝ ꯈꯨꯟꯗꯒꯤ ꯊꯥꯔꯛꯄꯒꯤ ꯈꯔ ꯂꯩ
ꯐꯩ ꯐꯩ ꯆꯦꯡꯅ ꯇꯥꯡꯕꯅꯦ ꯏꯟꯁꯥꯡ ꯅꯥꯄꯤꯅ ꯇꯥꯡꯕꯅꯦ
ꯎꯝ
ꯆꯥꯝꯃꯉꯥꯁꯦ ꯀꯩꯁꯨ ꯅꯠꯇ꯭ꯔꯦꯍꯦ ꯌꯦꯟꯁꯥꯡ ꯂꯩꯕꯗ
ꯅꯣꯏ ꯑ ꯀꯩꯅꯣ ꯅꯣꯏ ꯂꯥꯏꯕ ꯃꯐꯝꯗ ꯆꯦꯡ ꯀꯦꯖꯤꯗ ꯀꯌꯥꯅꯣ
ꯐꯣꯔꯇꯤ
ꯐꯣꯔꯇꯤ
ꯁꯨꯄꯔ ꯐꯥꯏꯟ
ꯑꯣꯢ ꯌꯥꯃꯤꯍꯦ ꯅꯍꯥꯟꯗꯣ ꯑꯩꯈꯣꯏ ꯑꯁ ꯆꯞꯇꯤ ꯆꯞ ꯃꯥꯟꯅꯩꯗ ꯂꯨꯄꯥ ꯑꯃꯈꯇꯅꯤ
ꯊꯥꯔꯇꯤꯑꯦꯠ ꯔ ꯊꯥꯔꯇꯤꯅꯥꯏꯟ ꯔ
ꯅꯍꯥꯟꯗꯒꯤ ꯕꯟ ꯂꯦꯇ꯭ꯔ ꯀꯥꯟꯗ ꯐꯣꯔꯇꯤ ꯑꯗꯨꯝ ꯌꯣꯜꯂ ꯅꯣꯗꯥꯁꯦ ꯑꯗꯨꯒꯤ ꯑꯍꯥꯎꯕꯗꯨꯅ ꯁꯤꯛꯁꯇꯤ ꯁꯤꯛꯁꯇꯤ ꯐꯥꯏꯚ ꯒꯨꯝꯕ ꯌꯥꯎꯕꯅꯦ
ꯎꯝ
ꯕꯣꯔꯥꯥ ꯑꯃ ꯂꯩꯔꯤꯉꯩ ꯁꯤꯒꯨꯝꯕ ꯁ ꯂꯩꯇꯦ
ꯀꯗꯥꯢ ꯗꯒꯤ ꯕꯣꯔꯥꯋꯥꯅ
ꯂꯤꯁꯤꯡ ꯑꯅꯤ ꯑꯍꯨꯝꯗꯤ ꯑꯗꯨꯝ ꯀꯩꯁꯨ ꯅꯠꯇꯦ ꯍꯥꯏꯕ ꯎꯝ
ꯑꯗꯣ ꯑꯥ ꯍꯣꯔꯦꯟ ꯍꯣꯔꯦꯟ ꯑꯃꯨꯛ ꯇꯧꯔꯛꯀꯦꯀꯣ
ꯍꯣ ꯍꯣꯏ
ꯍꯧꯖꯤꯛ ꯑꯩ ꯏꯟꯖꯥꯡ ꯊꯣꯡꯈꯤꯒꯦ ꯎꯝ ꯊꯝꯃꯦ
ꯎꯝ